ꯎꯝ ꯑꯣ ꯍꯧꯖꯤꯛꯇꯤ ꯇꯥꯔꯦ
ꯑꯁ ꯅꯍꯥꯟꯗꯨ ꯇꯥꯗꯕ ꯑꯩꯅ ꯀꯔꯤꯅꯣ
ꯍꯜꯂꯣ
ꯎꯝ ꯈ꯭ꯔꯕ ꯁꯧꯈ꯭ꯔꯕ꯭ꯔꯣ
ꯀꯗꯥꯢꯗꯒꯤꯅꯣ
ꯁꯧꯈ꯭ꯔꯤ ꯆꯥꯃꯤꯟꯕ ꯆꯥꯃꯟꯕꯒꯤ ꯁꯧꯈ꯭ꯔꯕ꯭ꯔꯣ
ꯍꯜꯂꯣ ꯁꯥꯎꯒ꯭ꯔꯤ ꯈꯪꯗꯦ ꯉꯥꯡꯉꯤ ꯅꯪꯁꯨ
ꯅꯪꯒꯤ ꯁꯣꯀ꯭ꯔꯤ ꯍꯥꯏꯅ ꯁꯦꯚ ꯇꯧꯁꯤꯔꯥ ꯈꯟꯕꯅꯦ ꯑꯩ
ꯑꯁ ꯂꯣꯢꯔꯦ ꯑꯁ ꯗꯨꯗꯤ ꯍꯦꯟꯃꯥꯜꯂꯦ
ꯅꯪꯁꯨ ꯅꯨꯄꯤ ꯂꯩꯈ꯭ꯔ ꯃꯥꯜꯂꯦꯗ ꯅꯪꯒꯤ ꯃꯤꯡꯁꯤꯁꯨ ꯅꯨꯄꯤꯒꯤ ꯃꯤꯡꯗ ꯂꯥꯛꯑꯦꯅꯦ ꯅꯪꯒꯤ ꯂꯥꯞ ꯅ ꯍꯥꯥꯞꯔꯀꯥ ꯌꯥꯝ ꯐꯥꯏꯅꯦ
ꯑꯩꯒꯤ ꯏꯆꯦꯒꯤꯅꯦ ꯑꯗꯨꯗꯣ ꯃꯥꯗꯤ ꯇꯧꯅꯤꯡ ꯃꯥꯗꯤ ꯃꯥꯗꯤ ꯇꯧꯅꯤꯡꯗꯕ ꯑꯗꯨꯒꯤ ꯑꯩ ꯑꯩꯉꯣꯟꯗ ꯇꯧꯕꯤꯌꯣ ꯍꯥꯏ
ꯅꯨꯄꯥ ꯁꯥꯕ ꯑꯉꯥꯡ ꯁꯥꯕ ꯃꯅꯨꯡꯗꯗꯤ ꯂꯣꯏ ꯆꯪꯈ꯭ꯔꯕ ꯑꯩ ꯂꯨꯍꯣꯡꯈ꯭ꯔꯦ ꯍꯥꯏꯅ ꯊꯥꯖꯁꯨ ꯊꯥꯖꯗꯦꯅꯦ ꯅꯪꯗꯤ
ꯅꯪ ꯍꯥ ꯍꯥ ꯍꯥꯩ ꯅꯪ ꯊꯥ ꯗ ꯍꯥꯏꯔꯗꯤ ꯅꯪꯁꯨ ꯂꯨꯍꯣꯡꯗꯦ ꯍꯥꯏꯔꯗꯤꯀꯣ
ꯎꯝ ꯑꯩ ꯂꯨꯍꯣꯡ ꯈ꯭ꯔꯦ ꯍꯥꯏꯔꯒ ꯅꯪ ꯊꯥꯖꯗꯕꯗꯨꯁꯨ ꯑꯩ ꯊꯥꯖꯗꯦ
ꯑ ꯑꯩꯁꯨ ꯊꯖꯗꯦ
ꯅꯪ ꯐꯖꯗꯦ ꯑꯩ ꯂꯨꯍꯣꯡꯕꯗꯣ ꯍꯥ
ꯅꯪ ꯅꯪ ꯍꯥꯏꯁꯤꯗꯤ
ꯑꯩ ꯂꯨꯍꯣꯡꯈ꯭ꯔꯦ ꯍꯥꯏꯕꯁꯤ ꯅꯪ ꯊꯥꯖꯕ꯭ꯔꯣ ꯑꯗꯨ
ꯅꯪꯔꯣ ꯃꯥꯟꯗꯦꯕ ꯃꯥꯟꯗꯦꯕ ꯑꯗꯨꯒꯤꯅꯦꯕ
ꯈ꯭ꯔꯤꯗ ꯑꯩꯈꯣꯏꯗꯤ ꯑꯥ ꯌꯧꯔꯦꯗ
ꯎꯝ ꯃꯥꯟꯗꯦꯕ ꯅꯪ ꯂꯨꯍꯣꯡꯉꯗꯤꯀꯣ ꯑꯗꯨꯒꯨꯝꯕ ꯋꯥꯔꯤ ꯁꯅꯕ ꯌꯥꯔꯣꯏꯕ ꯅꯪꯒꯤ ꯅꯨꯄꯥꯅ
ꯑꯁ ꯑꯩꯒꯤ ꯅꯨꯄꯥꯗꯤ ꯑꯩꯕꯨ ꯑꯗꯨꯝ ꯁꯞꯄꯣꯠ ꯇꯧꯅꯦ ꯃꯥꯗꯤ ꯌꯥꯝ ꯐꯕ ꯃꯤꯅꯤꯍꯦ ꯑꯩꯅ ꯇꯧꯅꯤꯡꯔꯗꯤ ꯌꯥꯝ ꯐꯕꯅꯦ ꯑꯩꯒꯤ ꯅꯨꯄꯥꯗꯤ ꯌꯥꯝ ꯐꯕꯅꯦ ꯑꯩꯅ ꯑꯁ ꯇꯤꯁꯃꯥꯟ ꯑꯩꯉꯣꯟꯗ ꯄꯩꯁꯥ ꯊꯥꯔꯛꯀꯅꯨ ꯑꯩ ꯍꯤꯡꯒꯦ ꯍꯥꯏꯕ ꯃꯇꯝꯗ ꯍꯣꯏ ꯍꯣꯏ ꯍꯣꯏ ꯍꯣꯏ ꯈꯨꯁꯤꯅꯤ ꯇꯧꯕꯅꯤ
ꯁꯥꯕꯥꯁ ꯌꯥꯏ ꯌꯥꯏ
ꯑꯄꯥꯝꯕꯅꯦ ꯅꯨꯡꯁꯤꯕꯤ ꯍꯥꯢꯈ꯭ꯔꯕꯅꯦ ꯃꯥꯁꯦ
ꯑꯣ ꯑꯣ ꯑꯣ ꯑꯣ ꯌꯥꯏꯅꯦ ꯑꯗꯨꯒꯨꯝꯕ ꯑꯗꯨꯒꯨꯝꯕ ꯂꯩ ꯂꯩꯁꯅꯨ ꯄꯤꯛꯆꯔꯗꯀꯣ ꯎ
ꯅꯪꯗꯤ ꯑꯗꯨꯝ ꯇꯧ ꯂꯩꯔꯦ ꯍꯥꯏꯔꯒ ꯂꯩꯁꯅꯨ ꯍꯥꯏꯌꯦꯅꯦ
ꯂꯩ ꯂꯩꯕꯤꯌꯨꯒꯅꯨ ꯂꯩꯁꯨꯅꯨ ꯍꯥꯏꯅꯤ
ꯑꯦ ꯑꯩꯈꯣꯏꯒꯤ ꯒ꯭ꯔꯨꯞꯇ ꯅꯪ ꯅꯨꯄꯤ ꯑꯃ ꯎꯕ꯭ꯔꯣ
ꯑꯩꯗꯤ ꯄꯥꯛ ꯆꯪꯗ꯭ꯔꯤꯗ
ꯍꯧꯖꯤꯛ ꯆꯪꯉꯣ ꯑꯩꯈꯣꯏ ꯒ꯭ꯔꯨꯞꯇ ꯑꯩ ꯑꯃ ꯍꯥꯏꯒꯦ ꯑꯁꯤ ꯒ꯭ꯔꯨꯨꯞ ꯇ ꯆꯪꯔꯒ ꯑꯆꯧ ꯑꯆꯧꯕ ꯀꯣ ꯕꯣꯜ ꯂꯦꯇꯔ ꯊꯥꯕꯤꯕ ꯅꯨꯄꯤꯗꯣ ꯑꯗꯨ ꯅꯨꯄꯤꯅꯦ
ꯑꯣ
ꯑꯣ ꯇꯧꯑꯣ ꯆꯥꯛ ꯆꯥꯔꯕ ꯍꯥꯏꯔꯤꯗꯤ ꯆꯥꯏ
ꯉꯥꯁ
ꯑ ꯈꯔꯤ ꯌꯦꯟꯁꯥꯡ ꯆꯥꯕ꯭ꯔꯥ ꯍꯗꯜ ꯍꯥꯏꯌꯦꯅꯤ ꯀꯣꯂꯦꯖ ꯀꯥꯔꯤꯕ꯭ꯔꯣ ꯍꯣꯏ ꯍꯥꯏꯒꯅꯤ ꯑꯃꯨꯛꯒ ꯂꯣꯏꯔꯅꯤ ꯅꯪ ꯍꯧꯖꯤꯛ ꯌꯦꯡꯉꯣ ꯑꯩ ꯍꯥꯏꯒꯦ
ꯑ ꯌꯦꯡꯉꯤꯅꯦ ꯌꯦꯡꯉꯤꯅꯦ
ꯃꯤꯡꯁꯦ ꯁꯤꯗ ꯊꯣꯛꯄꯅꯦ
ꯁꯤꯗꯥ
ꯍꯣꯏ ꯑꯩ ꯅꯍꯥꯟ ꯀꯣꯜ ꯇꯧꯔꯒ ꯑꯩꯅ ꯊꯝꯈ꯭ꯔꯕꯅꯦ ꯃꯤꯅꯤꯠ
ꯑ ꯁꯂꯣꯔ ꯃꯤꯁꯨ ꯖꯖꯥꯅꯤꯀꯣ
ꯑꯁ ꯑꯩ ꯑꯩꯈꯥꯡꯕ ꯉꯥꯛꯛꯇ ꯈꯨꯝꯕ ꯑꯃꯠꯇꯁꯨ ꯑꯩꯉꯣꯟꯗꯁꯨ ꯍꯪꯗꯦ ꯑꯗꯨꯒꯤ ꯑꯩ ꯑꯁ ꯃꯥꯕꯨꯗꯤ ꯑꯩ ꯈꯪꯈ꯭ꯔꯕ ꯑꯗꯨ ꯇꯧꯔꯣꯏ ꯍꯥꯏꯅ ꯇꯧꯗ꯭ꯔꯤꯅꯦ
ꯑꯣ ꯎꯋꯦ ꯎꯋꯦ
ꯍꯑꯦꯒ ꯎꯝ ꯑꯗꯨꯅꯦ ꯅꯪꯁꯨ ꯊꯥꯖꯗ꯭ꯔꯤꯗꯤ ꯍꯧꯖꯤꯛ ꯑꯩꯈꯣꯏ ꯂꯣꯏꯕ ꯀꯥꯟꯗ ꯀꯣꯜ ꯇꯧꯔꯒ ꯌꯦꯡꯉꯣ
ꯑꯗꯦ
ꯅꯨꯡꯉꯥꯏꯕꯅꯦ ꯑꯗꯨꯁꯨ ꯅꯨꯄꯥꯒꯤꯗꯤ ꯅꯨꯡꯉꯥꯏꯒꯦꯔꯥ ꯈꯪꯗꯦ
ꯎꯝ ꯆꯞ ꯃꯥꯟꯅꯔꯅꯤꯗ ꯑꯗꯨꯒꯨꯝꯕꯗꯤ
ꯆꯞ ꯃꯥꯟꯅꯔꯣꯏꯗ ꯅꯨꯄꯥ ꯅꯨꯄꯥ ꯊꯕ ꯃꯥꯅꯦ ꯃꯁꯦ
ꯑ
ꯅꯨꯄꯥꯕꯨꯒꯤ ꯁꯥꯟꯅꯒꯅꯤ ꯅꯨꯄꯤ ꯑꯃ ꯀꯣ ꯑꯩꯅ ꯋꯥꯔꯤ ꯁꯥꯏꯑꯦ ꯉꯔꯥꯡ ꯑꯗꯨ ꯅꯨꯄꯤꯁꯨ ꯑ ꯑꯩꯈꯣꯏ ꯒ꯭ꯔꯨꯞ ꯑ ꯗ ꯃꯤ ꯑꯃ ꯂꯩꯕꯗꯨ ꯅꯪ ꯈꯪꯕ꯭ꯔꯥ ꯑꯩꯉꯣꯟꯗ ꯍꯪꯕ ꯑꯥꯎ ꯀꯅꯥꯅꯣ ꯑꯩꯅ ꯍꯥꯏꯔꯒ ꯅꯨꯄꯤꯅꯦ ꯑꯗꯨ ꯃꯥꯒꯤ ꯗ꯭ꯔꯦꯁꯇꯣ ꯀꯜꯆꯔꯦꯜ ꯁꯦꯠꯄꯅꯦ ꯑꯗꯨ ꯃꯥꯕꯨ ꯋꯥꯔꯤ ꯊꯥꯁꯤꯗꯤ ꯆꯥꯛ ꯆꯥꯕ꯭ꯔꯥ ꯍꯥꯏꯔꯒ ꯍꯣꯏ ꯍꯥꯏꯔꯒ ꯂꯣꯏꯔꯦ ꯑꯗꯨꯝ ꯍꯥꯏꯕ ꯃꯥꯁꯨ ꯑꯩ ꯆꯅ ꯅꯨꯄꯤꯕꯨ ꯑꯩ ꯋꯥꯔꯤ ꯁꯥꯅꯤꯡꯗꯕꯒꯤ ꯃꯤꯅꯤꯠ ꯇꯔꯥꯗꯗꯥꯏ ꯀꯠ ꯇꯧꯕꯅꯦ ꯃꯥꯁꯨ ꯍꯥꯏꯕ ꯑꯩꯅ ꯑꯦꯛꯖꯦꯛꯂꯤ ꯑꯩꯁꯨ ꯑꯗꯨꯝ ꯇꯧꯁꯦ ꯑꯩꯁꯨꯨꯗ ꯃꯥꯏ ꯇꯣꯃ ꯅꯨꯄꯤ ꯂꯩꯌꯦꯦꯑꯗꯨ ꯅꯪꯒꯤꯗꯨ ꯀ ꯀꯅꯥꯔ ꯍꯥꯏꯔꯒ ꯑꯩꯈꯣꯏꯅꯤ ꯍꯥꯏ ꯍꯥꯏꯔꯒ ꯑꯗꯨ ꯅꯨꯄꯤ ꯑꯣꯏꯔꯝꯃꯦ ꯃꯥꯒꯤꯁꯨ ꯑꯗꯨ ꯑꯩꯈꯣꯏꯅꯤ ꯎꯝ
ꯑꯗꯨꯗꯤ ꯑꯩꯈꯣꯏ ꯅꯨꯄꯥꯒꯨꯝꯕꯗꯤ ꯋꯥꯔꯤ ꯁꯥꯟꯅꯔꯤ ꯃꯥ ꯀꯥꯏꯁꯨ ꯈꯨꯝꯅꯔꯣꯏ ꯑꯗꯨꯗꯤ
ꯑꯁ ꯅꯨꯄꯥꯕꯨꯗꯤ ꯈꯨꯝꯕ ꯃꯥꯜꯂꯦ ꯑꯩꯈꯣꯏꯅꯤꯗꯤ ꯑꯗꯨꯝ ꯍꯥꯏꯔꯤꯅꯦ ꯑꯗꯨ ꯑꯩꯈꯣꯏ ꯅꯨꯄꯤꯁꯤꯡꯁꯤꯗꯤ ꯑꯩꯈꯣꯏ ꯑꯉꯥꯡ ꯑꯣꯏꯔꯤꯉꯩꯗ ꯅꯨꯄꯥ ꯅꯨꯄꯥꯅ ꯑꯩꯈꯣꯏꯕꯨ ꯋꯥꯔꯤ ꯁꯥꯅꯤꯡ ꯁꯥꯅꯤꯡꯕ ꯂꯥꯛꯄ ꯃꯇꯝ ꯂꯩꯌꯦꯗꯅ ꯑ ꯃ ꯅꯨꯄꯤꯅ ꯁꯥꯅꯤꯡꯗꯕꯒꯨꯝꯅ ꯑꯗꯨꯝ ꯇꯧꯕ ꯉꯥꯏ ꯇꯧꯔꯒ ꯇꯧꯕ ꯃꯥꯜꯂꯦꯅ ꯑꯩꯈꯣꯏꯅꯤꯁꯨ ꯑꯗꯨꯝ ꯁꯥꯕꯅꯤ ꯑꯗꯨꯗ ꯅꯨꯄꯥꯕꯨꯗꯤ ꯀꯣ ꯇꯧꯔꯒ ꯅꯨꯄꯥꯕꯨꯗꯤ ꯐꯖꯅ ꯋꯥꯔꯤꯁꯨ ꯁꯥꯔꯝꯕ ꯌꯥꯏꯀꯣ ꯍꯥꯏꯅ ꯑꯩꯈꯣꯏꯅ ꯑꯗꯨꯝ ꯗꯤꯁꯀꯁ ꯇꯧꯕꯅꯤꯗ
ꯑꯣ ꯃꯥꯅꯦ
ꯒꯤ ꯃꯔꯝꯗ ꯍꯥꯏꯈꯤꯕ ꯅꯠꯇꯦ ꯑꯗꯨ ꯑꯣꯏꯔꯁꯨ ꯋꯥꯔꯤ ꯁꯥꯕꯗꯣ ꯊꯣꯛꯇꯕꯀꯣ ꯃꯉꯣꯟꯗꯒꯤ ꯀꯔꯤꯃꯠꯇ ꯊꯣꯛꯇꯦ ꯑꯗꯨꯒꯤ ꯍꯣꯏꯅꯦ ꯑꯗꯨꯝ ꯄꯥꯎ ꯐꯥꯎꯅꯕ ꯀꯥꯟꯗ ꯃꯥꯁꯨ ꯑꯗꯨꯝ ꯍꯩꯌꯦꯕ ꯑꯗꯨꯅ ꯑꯩꯗꯤ ꯃꯥꯁꯦ ꯐ꯭ꯔꯤꯗ ꯂꯩ ꯑꯗꯨ ꯑꯣꯏꯔꯁꯨ ꯑꯦ ꯀꯣꯛ ꯇꯧꯅꯤ ꯈꯔ ꯇꯥꯟꯈ꯭ꯔꯕꯀꯣ ꯑꯦꯛꯁꯄꯔꯤꯌꯦꯟꯁꯇꯒꯤ ꯇꯥꯟ ꯈ꯭ꯔꯕꯅꯤꯗ ꯈꯪꯗꯔꯦ ꯃꯥꯁꯨ ꯐꯖꯅꯗꯤ ꯒ꯭ꯔꯨꯞꯇꯗꯤ ꯑꯦꯛꯇꯤꯚ ꯇꯧꯗꯤ ꯇꯧꯔꯒ ꯂꯩ
ꯎꯝ ꯍꯥꯏꯗꯤ ꯑꯩꯗꯤ ꯒ꯭ꯔꯨꯞꯇꯗꯤ ꯑꯦꯛꯇꯤꯚ ꯇꯧꯗꯦ ꯑꯗꯨ
ꯅꯪꯗꯤ ꯃꯤ ꯌꯥꯝ ꯂꯩꯕ ꯑꯣꯏꯔꯝꯒꯅꯤ ꯒ꯭ꯔꯨꯞꯇ ꯅꯠꯇꯕ
ꯃꯤꯒꯤꯁꯨ ꯌꯥꯝꯗꯦꯕ ꯑꯗꯨꯒꯤꯁꯨ ꯀꯣ
ꯎꯝ
ꯃꯤ ꯑꯃ ꯇꯧꯔꯗꯤ ꯑꯩ ꯑꯩꯗꯤ ꯒ꯭ꯔꯨꯞꯇ ꯆꯦꯛ ꯇꯧꯕꯒꯤ ꯄꯥꯛ ꯍꯩꯅꯗꯦꯕ ꯑꯗꯨꯒꯤꯗꯣ ꯑꯗꯨ ꯄ꯭ꯔꯥꯏꯚꯦꯠꯇꯗꯤ ꯇꯧꯅꯤ ꯑꯗꯨꯒ ꯍꯣꯏ ꯌꯥꯅꯤ ꯇꯧꯔꯦ ꯑꯩꯗꯤ ꯂꯣꯏꯔꯦ ꯑꯗꯨꯒ ꯃꯊꯪ ꯃꯊꯪ ꯀꯨꯝ ꯁꯨꯝ ꯂꯥꯛꯕꯅꯤꯅ ꯃꯣꯏꯒꯤꯁꯨ ꯀꯣ
ꯎꯝ
ꯑꯗꯨꯒ ꯅꯨꯄꯤ ꯑꯃ ꯑꯥ ꯃꯄꯥꯟ ꯂꯝꯗ ꯃꯥ ꯃꯥ ꯃꯥꯗꯤ ꯇꯝꯕ ꯃꯥꯜꯂꯦ ꯀꯣꯂꯦꯖ ꯇꯃꯥꯝꯃꯦ ꯃꯤ ꯑꯗꯨ ꯅꯨꯄꯤꯁꯨ ꯑꯗꯨꯒ ꯃꯥꯒꯤ ꯔꯨꯝꯃꯦꯠꯁꯤꯡꯁꯨ ꯌꯥꯝ ꯀꯟꯅ ꯇꯧꯋꯦ ꯍꯥꯏ ꯃꯣꯏꯁꯤꯡꯁꯦ
ꯎꯝ
ꯃꯊꯪ ꯃꯊꯪ ꯃꯊꯪ ꯇꯧꯋꯦꯕ ꯑꯗꯨꯒ ꯑꯗꯨꯗꯒꯤ ꯑꯩ ꯑꯩꯒꯤꯗꯣ ꯂꯣꯏꯁꯤꯟꯕꯅꯦꯔ ꯃꯣꯏꯁꯦ ꯇꯧꯋꯦ ꯑꯩꯅ ꯇꯧꯋꯦ ꯃꯣꯏꯒꯤ ꯔꯨꯝꯗꯒꯤ ꯑꯍꯨꯝ ꯑꯍꯨꯝꯔꯛ ꯁꯨꯑꯦꯕ ꯑꯁ ꯂꯣꯏꯔꯦ ꯑꯗꯨ ꯑꯗꯨꯒꯨꯝꯕ ꯊꯦꯡꯅꯕꯒꯤꯅꯦ ꯑꯩ ꯑꯩꯁꯨ ꯈꯔ ꯃꯇꯦꯡ ꯂꯣꯏꯕꯗꯣ ꯑꯩꯒꯤ ꯂꯣꯏꯕꯗꯣ
ꯎꯝ
ꯃꯣꯏꯅ ꯃꯇꯦꯡ ꯄꯥꯡꯕꯤꯕ ꯑꯩꯈꯣꯏꯁꯨ ꯄꯥꯝꯕ
ꯍꯣꯏ
ꯎꯝ ꯇꯤꯝꯋꯔꯛ ꯍꯥꯏꯕꯗꯣ ꯌꯥꯏꯌꯦ
ꯎꯝ ꯃꯥꯅꯦ ꯃꯥꯅꯦ
ꯃꯥꯅꯦ ꯌꯥꯝ ꯅꯨꯡꯉꯥꯏꯗꯤ ꯅꯨꯡꯉꯥꯏꯀꯣ ꯁꯤꯁꯦ
ꯑ ꯅꯨꯉꯥꯏꯌꯦ
ꯑꯩꯗꯤ ꯏꯃꯥꯟꯅꯕꯤꯅ ꯑꯩꯉꯣꯟꯗ ꯄꯤꯕ ꯉꯥꯏꯔꯒ ꯂꯩꯌꯦ
ꯑꯣ
ꯀꯩꯗꯣ ꯍꯣꯏ ꯄꯤꯒꯦꯔꯥ ꯈꯪꯗ꯭ꯔꯦꯅꯦ ꯏꯃꯥꯟꯅꯕꯤꯅ ꯑꯩꯒꯤ ꯄꯩꯁꯥ ꯂꯧꯈ꯭ꯔꯕꯀꯣ ꯑꯗꯨꯒꯤ ꯉꯥꯏꯔꯒ ꯂꯩ ꯄꯩꯁꯥꯁꯨ ꯂꯩ ꯇ꯭ꯔꯦ ꯆꯠꯊꯣꯛ ꯆꯠꯁꯤꯟ ꯇꯧꯅꯤꯡꯉꯥꯏꯁꯨ ꯂꯩꯇ꯭ꯔꯦ ꯐꯖꯅ ꯉꯥꯏꯔꯒ ꯂꯩꯕꯅꯦ ꯑꯩꯁꯦ
ꯑꯗꯨꯒꯨꯝꯕꯅ ꯇꯤꯟꯕ꯭ꯔꯣꯏꯗ
ꯅꯪꯗꯤ ꯉꯥꯏꯗ꯭ꯔꯣ
ꯀꯩꯅꯣ
ꯅꯃꯥꯟꯅꯕ ꯄꯩꯁꯥ ꯄꯤꯕꯗꯣ
ꯑꯣ ꯑꯩꯒꯤꯔꯣ ꯑꯩꯈꯣꯏꯒꯤꯗꯤ ꯑꯁ ꯑꯗꯨꯒꯨꯝꯕ ꯇꯧꯗꯦꯗ ꯑꯩꯈꯣꯏꯗꯤ ꯎꯝ
ꯅꯪꯁꯦ ꯒ꯭ꯌꯥꯟꯗꯤ ꯂꯛꯇꯕ ꯃꯥꯜꯂꯤꯅꯦ
ꯒ꯭ꯌꯥꯟ ꯍꯣꯏ ꯒ꯭ꯌꯥꯟ ꯂꯥꯛꯇꯕꯒꯦ ꯈꯨꯝꯕꯅꯦ ꯅꯪꯉꯣꯟꯗꯒꯤ ꯄꯩꯁꯥ ꯂꯧꯕ ꯀꯥꯟꯗ ꯍꯥꯏꯔꯝꯒꯦꯔ
ꯍꯣꯏ ꯑꯩꯉꯣꯟꯗ ꯄꯩꯁꯥ ꯂꯣꯏ ꯂꯧꯊꯣꯛꯈ꯭ꯔꯦ ꯏꯃꯥꯟꯅꯕꯤꯒ ꯏꯃꯥꯟꯅꯕꯁꯤꯡꯅꯀꯣ
ꯑꯣ ꯑꯣ ꯑꯣ ꯑꯣ ꯑꯣ ꯑꯗꯨꯒ ꯅꯪꯅ ꯉꯥꯏꯕ ꯑꯣ ꯑꯣ ꯈꯥꯉꯦ ꯈꯥꯉꯦ ꯑꯁ ꯑꯗꯨ ꯑꯗꯨ ꯑꯗꯨꯒꯤ ꯀꯥꯟ ꯑꯗꯨꯒꯤ ꯃꯇꯝꯗꯣ ꯑꯁ ꯂꯣꯏꯔꯕꯅꯤ ꯑꯩꯈꯣꯏꯒꯤ ꯀ꯭ꯂꯣꯁ ꯑꯩꯈꯣꯏ ꯑꯩꯈꯣꯏꯅ ꯀ꯭ꯂꯣꯁ ꯐ꯭ꯔꯦꯟꯁꯤꯡꯅ ꯂꯧꯕꯗꯣ ꯍꯪꯕꯁꯨ ꯈꯔ ꯂꯩꯀꯣ
ꯋꯥꯆꯦꯞꯇ ꯆꯪꯉꯣ ꯍꯧꯖꯤꯛ ꯍꯧꯖꯤꯛ ꯆꯪꯉꯣ ꯅꯪ ꯌꯦꯡꯉꯣ ꯁꯤ
ꯌꯦꯡꯉꯦ ꯌꯦꯡꯉꯦ
ꯁꯥꯡꯉꯦꯒꯣ
ꯑꯌꯥ ꯍꯦ ꯍꯥ
ꯈꯉꯦ ꯀꯣ ꯑꯁ ꯑꯗꯨ ꯏꯃꯥꯟꯅꯕꯤꯅ ꯂꯧꯈ꯭ꯔꯕꯗꯣ ꯉꯥꯏꯕ ꯉꯝꯗ꯭ꯔꯤꯅꯦ ꯑꯩꯁꯦ
ꯑꯦ ꯑꯦ ꯑꯦ
ꯄꯤꯒꯦ ꯍꯥꯏꯔꯒ ꯍꯧꯖꯤꯛ ꯐꯥꯎ ꯄꯤꯗ꯭ꯔꯕꯗꯣ
ꯑꯣ
ꯅꯪ ꯅ ꯅꯣꯏ ꯏꯗꯤ ꯑꯗꯨꯝ ꯂꯥꯎꯗꯦ
ꯃꫭꯏꯗꯤ
ꯅꯪ ꯒꯤꯁꯨ ꯂꯥꯎꯔꯝꯃꯒꯅꯤꯍꯦ ꯅꯃꯥꯟꯅꯕꯅ ꯅꯪꯕꯨ ꯅꯪꯕꯨꯁꯨ ꯄꯤꯅꯤꯡꯉꯥꯏ ꯂꯩꯔꯝꯒꯅꯤꯗ
ꯎꯝ ꯂꯩꯇꯦꯗ ꯍꯧꯖꯤꯛ ꯐꯥꯎꯒꯤꯗꯤ ꯑꯩꯈꯣꯏꯗꯤ ꯑꯁ ꯌꯥꯍꯪ ꯎꯝ ꯑꯩꯈꯣꯏꯗꯤ ꯊꯦꯡꯅ ꯇꯧꯔꯤꯕ ꯅꯪ ꯅꯪ ꯅꯣꯏꯅ ꯑꯦꯛꯁꯄꯤꯔꯤꯌꯦꯟꯁ ꯐꯖꯅ ꯇꯧꯔꯀꯥꯟꯗ ꯑꯩꯈꯣꯏꯅ ꯇꯧꯕꯅꯤꯗ
ꯅꯠꯇ꯭ꯔꯣ ꯑꯩꯈꫭꯏꯗꯤ ꯊꯥ ꯑꯃꯁꯨ ꯊꯥ ꯃꯥꯁꯨ ꯐꯥꯗ꯭ꯔꯤꯗꯥꯏ
ꯀꯅꯥꯅ ꯊꯥ ꯑꯃ ꯐꯥꯒꯅꯤ ꯑꯩꯁꯨ ꯍꯞꯇꯥ ꯑꯅꯤ ꯉꯇꯅꯤꯍꯦ
ꯑꯣ ꯑꯗꯨꯁꯨ ꯅꯪꯗꯤ ꯌꯥꯝ ꯑꯦꯛꯁꯄꯤꯔꯤꯌꯦꯟꯁꯇꯣ ꯑꯩꯉꯣꯟꯗꯅꯦ ꯍꯦꯜꯂꯦꯕ ꯅꯠꯇ꯭ꯔꯣ
ꯅꯠꯇꯦ
ꯎꯝ ꯌꯨꯝ ꯂꯩꯕ ꯀꯥꯟꯗꯗꯤ ꯑꯩꯗꯤ ꯄꯥꯛ ꯇꯧꯔꯔꯣꯏꯗ ꯑꯩꯁꯨ ꯎꯝ ꯑꯩꯒꯤ ꯑꯪꯀꯜ ꯌꯨꯝ ꯂꯩꯕ ꯀꯥꯟꯗꯀꯣ ꯑꯩꯁꯨ ꯄꯥꯛ ꯇꯧꯗꯦ ꯑꯗꯣ ꯑꯁꯤ ꯍꯣꯁꯇꯦꯜ ꯂꯥꯛꯑꯀꯥꯟꯗ ꯈꯔ ꯇꯧꯕꯅꯦꯗꯥ
ꯎꯝ ꯅꯪꯒꯤ ꯑꯪꯀꯜ ꯂꯩꯕꯀꯥꯟꯗ ꯅꯪꯁꯨ ꯇꯧꯗꯦ ꯍꯥꯏꯕꯗꯤ ꯌꯨꯝꯗ ꯂꯩꯕ ꯀꯥꯟꯗ ꯍꯥꯏꯕ꯭ꯔꯣ
ꯑꯣ ꯑꯩꯒꯤ ꯑꯪꯀꯜ ꯌꯨꯝꯗꯀꯣ
ꯑꯣ
ꯌꯥꯝ ꯊꯕꯛ ꯂꯩꯕ ꯑꯗꯨ ꯑꯗꯨ ꯃꯇꯝꯗꯣ
ꯑꯣ
ꯁꯤ ꯆꯠꯅꯤꯡꯉꯥꯏꯒꯤ ꯃꯥꯒꯤ ꯃꯥꯒꯤ ꯆꯦ ꯆꯥꯡꯒꯤ ꯇꯧꯅꯤꯡꯉꯥꯏ ꯇꯧꯔꯁꯨ ꯑꯁ ꯂꯩꯕꯅꯦꯍꯦ
ꯑꯥ
ꯃꯥꯗꯤ ꯑꯣꯐꯤꯁ ꯆꯠꯄꯒꯤ ꯃꯥꯒꯤ ꯆꯦ ꯆꯥꯡꯒꯤꯗꯣ ꯑꯩ ꯑꯩꯒꯤꯅ ꯁꯦꯝꯕꯤꯕ ꯑꯁ ꯂꫭꯏꯔꯕꯅꯤ
ꯑꯣ ꯑꯆꯥ ꯑꯆꯥ ꯐꯩꯅꯦ ꯑꯗꯨꯗꯤ
ꯇꯦꯛꯅꯤ ꯀꯜ ꯂꯥꯏ ꯆꯠꯂꯦ ꯍꯥꯏꯔꯒ ꯀꯣ ꯃꯥꯅꯥ ꯑꯁ ꯂꯣꯏꯔꯕꯅꯦ ꯌꯨꯝ ꯂꯥꯛꯔꯗꯤꯀꯣ ꯃꯣꯏꯅ ꯊꯕꯛ ꯊꯕꯛ ꯉꯥꯛꯇꯅꯤ ꯆꯦ ꯍꯥꯏꯔꯗꯤ
ꯊꯕꯛ ꯌꯥꯝꯃꯟꯅ ꯏꯅꯥꯛ ꯈꯨꯟꯕꯅꯦ
ꯑꯩꯈꯣꯏ ꯊꯕꯛ ꯑꯩꯈꯣꯏꯗꯤ ꯊꯕꯛꯁꯨ ꯌꯥꯝꯗꯦ ꯏꯅꯥꯛꯁꯨ ꯈꯨꯟꯗꯦ
ꯑꯣ ꯐꯩꯅꯦ
ꯐꯠꯇꯦꯅꯦ
ꯐꯩꯌꯦ ꯑꯗꯨꯅ ꯐꯩꯌꯦꯅꯦ
ꯐꯠꯇꯦꯅꯦ ꯐꯩ ꯍꯥꯏꯕ ꯅꯠꯇꯦ ꯁꯤꯒꯨꯝꯕꯗꯤ ꯐꯩ ꯍꯥꯏꯕ ꯌꯥ ꯑꯥ ꯑꯥ ꯍꯥꯏꯕ ꯌꯥꯗꯦꯅꯦ
ꯑꯣ ꯑꯣ ꯐꯠꯇꯦ
ꯎꯝꯍꯨꯝ ꯑꯩ ꯑ ꯑꯁꯤꯗꯅꯤꯗ
ꯑꯣ ꯅꯪ ꯑꯃꯨꯛꯀ ꯇꯧꯗꯣꯏ ꯇꯧꯗꯣꯏꯔꯣ ꯍꯧꯖꯤꯛ
ꯀꯔꯤ ꯍꯥꯏꯕꯅꯣ ꯑꯗꯨ ꯅꯪ ꯅꯪꯅ ꯍꯥꯏꯕ ꯂꯣꯏꯅꯃꯛ ꯏꯟꯒꯦ
ꯑꯣ
ꯅꯪ__